ꯀꯩ ꯅꯣ ꯉꯁꯥꯏ ꯄꯤꯛ ꯇꯧꯕ ꯌꯥꯗꯦ ꯌꯥꯗꯕꯔꯣ
ꯑꯥ
ꯀꯩꯒꯤꯅꯣ ꯉꯁꯥꯏ ꯄꯤꯛ ꯇꯧꯕ ꯉꯝꯗ꯭ꯔꯥ ꯍꯦꯛ ꯔꯤꯡ ꯇꯧꯔ ꯀꯥꯟꯗ ꯄꯤꯛ ꯇꯧꯕ ꯌꯥꯗꯕ꯭ꯔꯣ ꯇꯥꯗꯦ
ꯑꯁ ꯆꯨꯨꯝꯃꯤꯅꯦ
ꯁꯤ ꯍꯣꯏ ꯇꯥꯏ ꯇꯥꯗꯕ꯭ꯔꯥ
ꯑ ꯇꯥꯏꯌꯦ ꯇꯥꯏ ꯏꯁ
ꯀꯩꯗꯧꯔꯤꯅꯣ ꯃꯨꯚꯤ ꯌꯦꯡꯔꯤꯕꯣ
ꯑ ꯁꯨꯝ ꯂꯩꯔꯤꯗ ꯁꯨꯝ ꯐꯝꯃꯒ ꯂꯩꯌꯦ
ꯅꯣꯡ ꯆꯨꯕ꯭ꯔꯥ
ꯍꯥ
ꯅꯣꯡ ꯆꯨꯕ꯭ꯔꯥ ꯍꯥꯏꯕꯅꯤꯗ
ꯅꯣꯡꯗꯤ ꯆꯨꯗꯦꯗ ꯅꯣꯡ ꯆꯨꯕ꯭ꯔꯣ ꯅꯣꯏꯗ
ꯅꯥꯛ ꯆꯨꯨꯗꯦ ꯍꯧꯖꯤꯛꯇꯤ
ꯅꯪꯒꯤ ꯈꯣꯟꯁꯦ ꯌꯥꯝ ꯇꯞꯅ ꯇꯥꯏꯅꯦ
ꯀꯩꯒꯤꯔꯥ ꯑꯩꯒꯤ ꯐꯣꯟꯅ ꯑꯣꯏꯔꯝ ꯅꯤꯁꯦ
ꯈꯪꯗꯦ ꯉꯁꯥꯏꯗꯤ ꯌꯥꯝ ꯀꯟꯅ ꯇꯥꯕꯅꯦ ꯅꯦꯠꯋꯥꯔꯛꯅ ꯑꯣꯏꯔꯝꯃꯅꯤꯗ ꯃꯔꯛ ꯃꯔꯛ ꯑꯗꯨꯃꯥꯏꯅ ꯇꯧꯕꯅꯦ
ꯗ ꯑꯩꯒꯤ ꯐꯣꯟ ꯐꯣꯟꯅ ꯑꯣꯏꯔꯝꯅꯤꯅꯦ
ꯑꯥ
ꯃꯤ ꯌꯥꯝꯃꯦ ꯑꯩꯈꯣꯏ ꯐꯦꯃꯤꯂꯤꯅꯤꯅ꯫
ꯑꯥ꯫
ꯀꯩꯅꯣ ꯂꯩꯇ꯭ꯔꯣ ꯏꯅꯦ ꯂꯩꯇ꯭ꯔꯣ꯫
ꯍꯥꯥ꯫
ꯈꯣꯢ ꯏꯅꯦ ꯂꯩꯇ꯭ꯔꯣ꯫
ꯀꯩ ꯑꯕ꯫ ꯂꯩꯌꯦ ꯋꯥꯔꯤ ꯁꯥꯒꯦ ꯍꯥꯏꯔꯣ꯫
ꯍꯧꯖꯤꯛꯇꯤ ꯅꯪꯒ ꯁꯥꯔꯒꯦ ꯍꯣꯔꯦꯟ ꯑꯣꯏꯅ ꯁꯥꯔꯒꯦ꯫
ꯑꯦ ꯃꯥꯒꯥ ꯋꯥꯔꯤ ꯁꯥꯒꯦ ꯍꯥꯏꯔꯣ꯫
ꯑꯥ
ꯑꯁ ꯑꯩꯒꯤ ꯑꯩꯒꯤ ꯇꯥꯛꯁ ꯃꯥꯡꯍꯜꯂꯦ ꯑꯗꯨꯗꯤ
ꯑ
ꯄꯥꯝꯃꯨꯕꯅꯦ ꯑꯩꯒꯤ
ꯃꯥꯗꯤ ꯍꯣꯔꯦꯟ ꯑꯣꯏꯅ ꯀꯩꯅꯣ ꯐꯖꯅ ꯋꯥꯔꯤ ꯁꯥꯟꯅꯔꯒꯦ ꯍꯣꯔꯦꯟ ꯑꯣꯏꯅ ꯍꯧꯖꯤꯛꯀꯤꯗꯤ ꯅꯪ ꯑꯣꯏꯅ ꯁꯥꯟꯅꯔꯒꯦꯕ
ꯁꯤꯁ ꯆꯥꯛ ꯊꯣꯡꯉꯕꯣ
ꯎꯝ ꯀꯩꯖꯥꯡ
ꯅꯪ ꯍꯥꯏꯕꯅꯤ ꯅꯪꯉꯣꯟꯗ ꯍꯥꯡꯕꯅꯦ ꯑꯩꯉꯣꯟꯗ ꯅꯠꯇꯦ ꯏꯕꯨꯡꯉꯣ
ꯑꯩꯈꯣꯏꯁꯦ ꯈꯪꯗꯦꯗ ꯀꯩ ꯌꯦꯟꯁꯥꯡ ꯊꯣꯡꯗꯣꯏꯅꯣ ꯈꯪꯗ꯭ꯔꯤ ꯁꯣꯏꯕꯨꯝꯗꯣ ꯏꯔꯣꯟꯕ ꯆꯥꯁꯤꯔ ꯈꯪꯗꯦ ꯆꯥꯗꯕ ꯀꯨꯏꯔꯦ
ꯍꯥꯎꯕꯅꯦ ꯍꯥꯎꯕꯅꯦ
ꯎꯝ꯫
ꯎꯁꯣꯏ ꯐ꯭ꯔꯦꯁ ꯆꯥꯕ ꯀꯥꯟꯗ ꯁꯣꯏꯕꯨꯝ ꯆꯥꯗꯣꯏꯅꯤ ꯍꯣꯏ ꯆꯨꯝꯃꯦ꯫
ꯄꯥꯝꯕ꯭ꯔꯥ ꯅꯪꯁꯨ꯫
ꯍꯣꯏ ꯑꯗꯨꯝ ꯄꯥꯝꯃꯦ ꯎꯁꯣꯏ ꯈꯔ ꯁꯣꯏꯕꯨꯝꯗꯤ ꯍꯣꯏ ꯗꯥꯏ ꯍꯥꯔꯠ ꯐꯦꯟꯅꯦ ꯍꯦ ꯍꯦ
ꯑꯥ꯫
ꯃꯦꯁꯤ ꯔꯣꯅꯥꯜꯗꯣ ꯑꯇꯣꯞꯄꯗ ꯑꯗꯨꯝ ꯍꯦꯛ ꯃꯈꯣꯏꯗ ꯍꯦꯜꯂꯦ꯫
ꯃꯥꯅꯦ ꯃꯥꯅꯦ ꯊꯣꯡꯕꯗꯤ ꯍꯩꯕ꯭ꯔꯣ ꯅꯪ꯫
ꯍꯥꯏꯇ꯭ꯔꯗꯤ ꯀꯩꯅꯣ꯫ ꯃꯥꯟꯗꯕ꯭ꯔꯣ ꯅꯪ ꯅꯨꯄꯤ ꯆꯥꯛ ꯊꯣꯡꯅꯤꯔꯣ ꯅꯣꯏ ꯅꯨꯄꯤꯒꯤ ꯈꯣꯟꯖꯦꯜ ꯇꯥꯗꯦꯅꯦ ꯍꯧꯖꯤꯛꯇꯤ꯫
ꯂꯩꯇꯦꯍꯦ꯫ ꯑꯩ꯫ ꯇꯩꯗꯤ ꯅꯪ ꯂꯧꯔꯨꯁꯤꯔꯥ ꯈꯜꯂꯒ ꯅꯪꯅ ꯑꯃꯨꯛ ꯑꯗꯨꯃꯥꯏꯅ ꯍꯥꯏꯖꯤꯜꯂꯗꯤ ꯀꯃꯥꯏꯅ ꯌꯥꯔꯗꯣꯏꯅꯣ
ꯑꯩꯗꯤ ꯃꯤꯁꯇ꯭ꯔꯦꯁꯀꯨꯝꯕ ꯗ ꯇꯧꯅꯤꯡꯗꯕꯅꯤꯀꯣ꯫
ꯍꯥꯍꯥ ꯅꯣꯡꯃ ꯐꯖꯅ ꯊꯣꯡꯉꯒ ꯇꯤꯍꯧ ꯀꯩꯅꯣ꯫
ꯕꯥꯁꯦꯁ ꯊꯕꯤ ꯒꯦ ꯍꯣ꯫
ꯐꯖꯅ ꯁꯦꯠꯊꯔꯒꯦ ꯃꯍꯥꯎ ꯇꯝꯃꯒꯦ꯫
ꯕꯥꯁꯁꯦ ꯅꯠꯇ꯭ꯔꯒ ꯄꯦꯁꯦꯟꯖꯔ ꯑꯗꯨꯝ ꯒꯥꯔꯤ ꯆꯠꯄꯗ ꯈꯪꯅꯕ ꯂꯩꯕ꯭ꯔꯅ꯫ ꯁꯋꯦꯗꯠ
ꯅꯣꯏ ꯀꯩꯅꯣꯗꯨꯗꯤ ꯑ ꯀꯩ ꯀꯩ ꯍꯥꯏꯕ ꯑꯗꯨ ꯍꯩꯗꯣ ꯀꯥꯎꯔꯦꯅꯦ ꯑꯥ.... ꯀꯔꯤ ꯍꯥꯏꯕꯅꯣ ꯑꯃꯗꯣ ꯃꯅꯨꯡꯗ ꯃꯔꯨ ꯃꯔꯨ ꯑꯃ ꯌꯥꯎꯕꯗꯣ꯫
ꯍꯥꯏ ꯍꯥꯏꯁꯤꯗꯤ ꯃꯅꯨꯡꯗ ꯑꯗꯨꯝ ꯃꯔꯨ ꯌꯥꯝꯕꯅꯤ ꯍꯤ ꯍꯤ ꯄꯣꯝꯃꯤꯈ꯭ꯔꯦꯅꯦ ꯑꯗꯨꯔ ꯇꯥꯕ꯭ꯔꯥ ꯍꯣꯏ
ꯀꯩꯒꯅꯣ ꯅꯪꯈꯣꯣꯟ ꯇꯗꯥꯗꯦ ꯃꯨꯀꯥ
ꯉꯥꯡꯗꯕꯒꯤꯅꯦ ꯋꯥ ꯉꯥꯡꯗꯕꯒꯤꯅꯦ
ꯏꯁ ꯉꯥꯎ
ꯑꯗꯨ ꯀꯩꯅꯣ ꯍꯥꯏꯁꯤꯡꯗꯤ ꯃꯅꯨꯡꯗ ꯃꯔꯨ ꯂꯩꯕ ꯅꯠꯇ꯭ꯔꯣ
ꯑꯗꯨ ꯑꯩ ꯃꯃꯤꯡꯗꯨꯣ ꯀꯥꯎꯈ꯭ꯔꯕ ꯈꯔ ꯃꯆꯨꯗꯣ ꯑꯃꯨꯕ ꯇꯥꯏꯞ ꯇꯧꯕꯅꯦ
ꯑꯥ
ꯈꯔ ꯃꯣꯠꯁꯛ ꯃꯨꯔꯒ ꯃꯅꯨꯡꯗ ꯃꯔꯨ ꯑꯆꯕ ꯌꯥꯎꯔꯒ
ꯀꯩꯅꯣꯗꯨꯗꯤ ꯌꯥꯝ ꯆꯥꯎꯕ꯭ꯔꯥ ꯁꯥꯏꯖ ꯃꯥꯒꯤ ꯁꯥꯏꯖꯁꯤꯒꯨꯝꯕ ꯁꯥꯏꯖ ꯃꯦꯖꯔꯃꯦꯟꯒꯨꯝꯕꯗꯤ ꯈꯪꯕ꯭ꯔꯥ ꯈꯪꯒꯗ꯭ꯔꯥ꯫
ꯑꯦ ꯌꯥꯝꯅꯗꯤ ꯆꯥꯎꯗꯦꯗ꯫ ꯈꯣꯢ ꯌꯥꯝ ꯄꯤꯛꯄꯁꯨ ꯅꯠꯇꯕ ꯑꯩꯈꯣꯏꯒꯤ ꯀꯩꯅꯣ ꯂꯩꯕ ꯑ
ꯍꯩꯅꯎꯒꯤ ꯁꯥꯏꯖ ꯍꯩꯅꯎꯒꯤ ꯁꯥꯏꯖꯥ꯫
ꯅꯠꯇꯦ ꯍꯩꯅꯧ ꯍꯩꯅꯧꯗꯤ ꯈꯥ ꯆꯥꯎꯔꯦ꯫
ꯀꯔꯤꯅꯣꯕ꯫
ꯎꯝ ꯑꯩꯗꯣ ꯃꯃꯤꯡꯗꯣ ꯀꯥꯎꯒ꯭ꯔꯦꯅꯦ ꯑꯗꯨ ꯍꯩꯗꯣ꯫ ꯀꯩ ꯍꯥꯏꯒꯗ꯭ꯔꯥ ꯕ꯭ꯂꯦꯛꯕꯦꯔꯤꯁꯀꯨꯝꯕ ꯇꯥꯏꯞꯇ ꯇꯧꯔꯒ ꯃꯥꯒꯤ ꯃꯆꯨꯗ
ꯑꯥ꯫ ꯇꯔꯕꯣ ꯑꯗꯣ ꯈꯪꯗꯦ ꯑꯩꯗꯤ꯫
ꯑꯈꯣꯏꯗꯁꯨ ꯌꯥꯝ ꯄꯥꯟꯕꯅꯦꯅꯦ꯫
ꯑꯗꯨ ꯀꯩꯅꯣ ꯍꯥꯏꯔꯒ ꯅꯪꯁꯨ ꯈꯪꯗꯦ ꯐꯣꯇꯣ ꯊꯥꯕꯤꯔꯛꯑꯣ ꯍꯣꯔꯦꯟꯅꯀꯣ ꯑꯗꯨꯗꯤ ꯀꯣ
ꯑꯣ ꯊꯔꯛꯀꯦ ꯑꯩ ꯄꯤꯛꯆꯔꯛꯑꯣ ꯊꯥꯔ ꯂꯣꯏꯔꯦ ꯀꯩꯅꯣ
ꯊꯥꯕꯤꯌꯣ ꯑꯗꯨ ꯍꯥꯏꯗꯤ ꯅꯪꯒꯤ ꯄꯤꯛꯆꯔ ꯔꯤꯃꯨꯚ ꯇꯧꯔꯒ ꯍꯥꯏ ꯅꯪꯒꯤ ꯁꯦꯟꯇꯔꯗ ꯑꯗꯨꯝ ꯃꯥꯏꯗ ꯊꯥꯕꯤꯔꯒ ꯇꯥꯕꯤꯔꯛꯝꯃꯣ
ꯎꯝ
ꯑꯗꯨ ꯅꯣꯏ ꯂꯣꯟꯗꯩ ꯀꯔꯤ ꯀꯥꯎꯕ ꯑꯗꯨ ꯍꯥꯏꯅꯧꯗ ꯑꯗꯨ ꯍꯥꯏꯗꯣ
ꯈꯪꯗꯦ ꯑꯩꯁꯨ ꯀꯥꯎꯈ꯭ꯔꯦ ꯑꯗꯨꯗꯣ ꯑꯗꯨꯒꯤꯅꯦ ꯀꯥꯎꯔꯦ ꯍꯥꯏꯕꯗꯣ
ꯐꯣꯔ ꯑꯁ ꯏꯪꯂꯤꯁꯗꯗꯤ
ꯏꯪꯂꯤꯁꯤꯁꯤꯁꯨ ꯈꯪꯗꯦ ꯃꯁꯛ ꯈꯛꯀꯅꯤ ꯈꯪ ꯌꯥꯝ ꯍꯣꯏ ꯍꯥꯎꯋ ꯄꯨꯅꯦꯌꯥꯝꯅꯦ
ꯑꯣ ꯁꯤꯒꯝꯗꯤ ꯊꯥꯕꯤꯁꯨ ꯌꯥꯏꯅ ꯀꯩꯝꯇ ꯀꯥꯏꯗꯦ ꯃꯤꯅ ꯆꯥꯏꯅꯤꯡꯉꯥꯏ ꯃꯤ ꯂꯩꯇꯦ
ꯑꯗꯣ ꯅꯪ ꯆꯍꯤꯍꯤ ꯀꯌꯥꯗꯗꯣꯡꯒ ꯌꯥ ꯅꯍ
ꯍꯣꯏꯗꯤ ꯋꯥꯂꯗ
ꯍꯣꯏ ꯑꯗꯨ ꯆꯍꯤ ꯀꯌꯥꯗ ꯂꯣꯡꯒꯦ ꯍꯥꯏꯅꯣꯕ ꯂꯨꯣꯡꯗꯣꯏꯔꯥ ꯆꯦꯟꯗꯣꯏꯔꯥ ꯃꯥ ꯇꯧꯗꯣꯏꯔꯥ ꯀꯃꯥꯏꯅ ꯇꯧꯔꯤꯅꯣ
ꯑꯩꯈꯣꯏꯗꯤ ꯏꯪꯂꯤꯁ ꯆꯕꯤꯑꯔꯤꯅꯤꯅ ꯑꯗꯨꯗꯗꯤ ꯑꯗꯨꯝꯍꯣꯡꯅꯤꯡꯉꯦ
ꯁꯤꯂꯗꯣꯏꯔ
ꯆꯦꯟꯅꯤꯡꯗꯦ
ꯑꯩꯗꯤ ꯆꯦꯟꯗꯣꯏꯅꯤ
ꯍꯣꯡꯔꯋ ꯈꯣꯏꯗꯤ ꯂ ꯋꯥꯉꯅꯤꯕ ꯂꯨꯍꯣꯡꯉꯔꯣꯏꯕ ꯑꯩꯈꯣꯏꯗꯤ ꯆꯦꯟꯁꯨ ꯆꯦꯟꯗꯣꯏ ꯑꯗꯨꯝ ꯌꯨꯝꯗ ꯂꯩꯔꯒ ꯂꯩꯁꯕꯤꯔꯤ ꯁꯥꯔꯒꯀꯣ ꯌꯨꯝꯒꯤ ꯀꯦꯞꯇꯦꯟꯁ ꯌꯨꯝꯒꯤ ꯀꯦꯞꯇꯦꯟ ꯌꯨꯝꯒꯤ ꯃꯤꯅꯤꯁꯇꯔ ꯁꯥꯔꯅꯤ ꯍꯣꯣꯏ ꯑꯗꯨ
ꯂꯧꯒꯨ ꯂꯥꯛꯒ ꯑꯩ ꯃꯤ ꯈꯔ ꯄꯨꯔꯒ ꯅꯪ ꯌꯥꯗ꯭ꯔꯁꯨ ꯈꯔ ꯅꯝꯊꯥꯛ ꯇꯧꯔꯒ ꯄꯨꯅꯕ
ꯁꯤꯒꯨꯝꯕꯗꯅꯦ ꯑꯩꯅ ꯉꯥꯏꯔꯤꯁꯦ
ꯑꯥ ꯅꯣꯡꯃ ꯁꯣꯏꯗꯅ ꯂꯥꯛꯀꯦ ꯅꯪ ꯈꯪꯍꯧꯗꯕꯤꯗ
ꯍꯠ
ꯑꯁ ꯋꯥꯔꯦꯗꯣꯏ ꯉꯛ ꯁꯨꯝ ꯅꯛ ꯅꯥꯏꯌꯦ ꯀꯩꯒꯤꯅꯣ ꯈꯪꯗꯦ
ꯁꯤ
ꯀꯦꯦꯝꯆꯠꯇꯇꯦꯗꯥꯁ ꯊꯕꯛ ꯍꯥꯏꯕꯕꯨ ꯇꯣꯝꯕ ꯆꯥꯕ
ꯇꯨꯝꯕ ꯇꯧꯕ꯭ꯔꯥ ꯅꯠꯇ꯭ꯔꯒ
ꯑꯣꯏ ꯇꯧꯗ꯭ꯔꯗꯤ ꯃꯤ ꯀꯟꯅ ꯑ ꯃꯥꯛꯦꯩꯅꯣ ꯆꯥꯛ ꯊꯣꯡꯅꯕ ꯅꯪꯁꯨ ꯂꯩꯇꯦ ꯃꯤ ꯀꯅꯥꯝ ꯂꯩꯇꯦ ꯆꯦꯡ ꯆꯦꯡ ꯆꯥꯕꯁꯨ ꯌꯥꯗꯕꯅꯤꯅ ꯊꯣꯡꯉꯒ ꯆꯥꯗꯣꯏꯅꯤꯅ ꯅꯠꯇ꯭ꯔꯥ
ꯑ ꯁꯤꯨꯝꯗꯤ ꯈꯪꯗꯦ ꯑꯩꯈꯣꯏꯗꯤ
ꯑ ꯊꯧꯅꯕ ꯂꯥꯛꯑꯣꯅꯤꯅ
ꯍꯣꯏ ꯍꯣꯏ ꯍꯧꯖꯤꯛ ꯂꯥꯛꯀꯦꯔꯣ ꯊꯥꯡꯕꯤꯒꯦꯔꯥ ꯍꯧꯖꯤꯛ ꯂꯥꯛꯑꯒ
ꯍꯣꯏ ꯌꯥꯏꯅꯦ ꯑꯩ ꯂꯧꯕ ꯂꯥꯛꯀꯦꯅꯦ ꯅꯪ ꯂꯥꯛꯀꯦ ꯍꯥꯏꯔꯗꯤ
ꯂꯥꯛꯑꯣ ꯂꯥꯛꯑꯣꯒꯨꯒꯜ ꯃꯦꯞꯨ ꯀꯥꯏꯅ ꯊꯥꯕꯤꯒꯦꯕ ꯗꯥꯏꯔꯦꯛꯁꯟꯗꯣ ꯃꯦꯞ ꯂꯣꯀꯦꯁꯟꯗꯣ ꯊꯥꯕꯤꯒꯦꯀꯣ
ꯅꯪ ꯈꯨꯨꯠꯄꯔꯒ ꯅꯪ ꯈꯨꯠ ꯁꯝꯅꯔꯒ ꯍꯥ ꯊꯥꯕꯜ ꯆꯣꯡꯉꯒ ꯂꯥꯛꯇꯦꯅꯦ ꯌꯨꯝ ꯂꯥꯛꯄꯗ ꯌꯨꯝ ꯍꯜꯂꯛꯄꯗꯣ ꯊꯕꯜ ꯆꯣꯡꯉ ꯍꯜꯂꯛꯇꯣꯏꯅꯦ
ꯃꯥꯅꯤ
ꯔ
ꯎꯝ ꯅꯁꯗꯤ ꯈꯔꯗꯤ ꯈꯔꯗ
ꯋꯥꯁꯦ ꯉꯥꯡꯕ ꯉꯝꯗ꯭ꯔꯕ ꯃꯥꯜꯂꯦꯀꯣ ꯅꯪꯁꯦ
ꯃꯁꯥꯏꯗꯤ ꯋꯥ
ꯑꯦꯛꯁꯟ ꯇꯧꯔꯒꯦꯔꯣ ꯑꯩ ꯑꯗꯨꯗꯤ ꯑꯩ ꯚꯤꯗꯤꯑꯣ ꯀꯣꯜ ꯇꯧꯔꯛꯑꯒꯦ ꯅꯪ ꯑꯦꯛꯁꯟ ꯇꯧꯔ ꯑꯩ ꯉꯥꯡꯉꯒꯦ
ꯌꯥꯏꯁꯨꯣ ꯅꯪ ꯇ꯭ꯔꯥꯟꯁꯂꯦꯠ ꯇꯕ ꯍꯥꯏꯔꯣ ꯑꯗꯨꯒꯤꯅꯦ ꯑꯦꯛꯁꯟ ꯂꯨꯃꯟꯗꯨꯕꯤꯀꯣ
ꯑꯥ ꯂꯩꯕꯗꯨꯣ ꯅꯨꯡꯉꯥꯏꯕ꯭ꯔꯣ
ꯀꯥꯏꯗ
ꯑꯦ
ꯑꯥ ꯁꯤꯦ ꯀꯩꯗꯅꯣ ꯑꯩꯗꯤ ꯌꯨꯝꯗ ꯑꯗꯨꯝ ꯂꯩꯕꯅꯤꯅ ꯃꯄꯥꯟ ꯊꯣꯛꯇꯦ ꯈꯪꯗꯦ
ꯍꯥꯏꯕꯗꯤ ꯀꯩꯅꯣ ꯑꯗꯨꯝ ꯅꯨꯡꯉꯥꯏꯕ꯭ꯔꯕ ꯍꯥꯏꯕꯗꯤ ꯋꯦꯗꯔꯒꯨꯝꯕ ꯅꯠꯇ꯭ꯔꯒꯅ ꯅꯣꯏ ꯑꯗꯨꯋꯥꯏꯗ ꯃꯤꯁꯤꯡꯗꯣ ꯅꯨꯡꯉꯥꯏꯕ꯭ꯔꯥꯕꯅꯤꯗ
ꯍꯣꯏ ꯅꯨꯡꯉꯥꯏ ꯍꯥꯏꯇꯥꯔꯦ ꯑꯗꯨꯅ ꯅꯨꯡꯉꯥꯏꯇꯦ ꯍꯥꯏꯔꯁꯨ ꯀꯩ ꯀꯥꯟꯅꯕ ꯂꯩꯇꯦ ꯅꯨꯡꯉꯥꯏ
ꯅꯪ ꯈꯣꯟ ꯇꯥꯕꯗ ꯅꯪꯒꯤ ꯁꯛꯁꯨ ꯐꯖꯔꯝꯗꯧ ꯃꯥꯜꯂꯦ
ꯑ ꯈꯣꯟꯖ ꯐꯖꯕꯁꯤꯡꯁꯦ ꯁꯛ ꯊꯤꯑ ꯍꯥꯏꯕ
ꯀꯅꯥ ꯍꯥꯏꯕ
ꯍꯁ
ꯐꯖꯔꯝꯗꯧ ꯃꯥꯜꯂꯦ
ꯑꯗꯨ ꯀꯩꯅꯣ ꯅꯪ ꯍꯟꯗꯛ ꯎꯝ ꯀꯩꯗꯧꯔꯤꯅꯣ ꯅꯪꯒꯤ ꯄ꯭ꯔꯣꯐꯦꯁꯟꯒꯨꯝꯕ ꯁꯤꯒꯨꯝꯕ ꯂꯥꯏꯟꯗ ꯆꯠꯄ꯭ꯔꯥ ꯅꯠꯇ꯭ꯔꯒ
ꯀꯩ ꯍꯥꯏꯒꯦ ꯀꯩ ꯍꯥꯏꯒꯦ ꯐꯖꯅ ꯇꯥꯗꯦ
ꯅꯪ ꯅꯪꯒꯤ ꯄ꯭ꯔꯣꯐꯦ ꯄ꯭ꯔꯣꯐꯦꯁꯅꯦꯜ ꯂꯥꯏꯟꯒꯨꯝꯗ ꯑꯗꯨꯝ ꯐꯖꯅ ꯆꯠꯈ꯭ꯔꯕ꯭ꯔꯥ ꯅꯠꯇ꯭ꯔꯒ ꯂꯥꯏꯔꯤꯛ ꯇꯝꯂꯤꯕ꯭ꯔꯥ ꯅꯠꯇ꯭ꯔꯒ ꯂꯣꯏꯈ꯭ꯔꯕ꯭ꯔꯥ
ꯑ ꯍꯧꯗ꯭ꯔꯤꯗ ꯑꯩꯈꯣꯏꯗꯤ ꯋꯥꯠꯂꯦ
ꯑꯗꯨ ꯍꯧꯔꯨꯁꯦ
ꯋꯥꯍꯜꯂꯤ ꯋꯥꯍꯜꯂꯤ ꯑꯗꯨ ꯃꯇꯝꯗꯣ ꯀꯟꯅ ꯍꯣꯠꯅ
ꯑꯗꯨ ꯋꯥꯠꯂꯤ ꯍꯥꯏꯁꯦ ꯀꯔꯤꯒꯤꯅꯣ ꯍꯥꯏꯕ ꯀꯩ ꯋꯥꯠꯂꯤꯅꯣ
ꯑꯦ ꯌꯥꯝ ꯋꯥꯠꯂꯤꯗ ꯄꯨꯂꯞ ꯋꯥꯠꯂꯤ ꯍꯧꯗ꯭ꯔꯤꯗ
ꯎꯝ
ꯑꯩꯁꯦ ꯀꯩꯅꯣ ꯑꯣꯏꯒ꯭ꯔꯗꯣꯏꯅꯦꯕ
ꯍꯥꯏ ꯈꯪꯅꯤꯡꯉ ꯍꯣꯏ
ꯁꯥꯏꯟꯇꯤꯁ ꯑꯣꯏꯔꯗꯣꯏꯅꯦ ꯑꯩ ꯁꯥꯏꯟꯇꯤꯁ ꯀꯟꯅ ꯍꯣꯠꯅꯔꯤ ꯑꯩ ꯑꯥ
ꯑꯗꯨ ꯃꯄꯥꯟ ꯆꯠꯀꯦ ꯍꯥꯏꯔꯣ꯫
ꯁꯥꯏꯟꯇꯤꯁ ꯇꯧꯔꯒ ꯃꯄꯥꯟꯗ ꯀꯩꯅꯣ ꯆꯠꯀꯅꯤ ꯫
ꯇꯝꯂꯤꯉꯩꯁꯨ ꯃꯄꯥꯟ ꯆꯠꯀꯦ ꯍꯥꯏꯔꯣ ꯑꯥꯎꯠꯁꯥꯏꯠ ꯏꯟꯗꯤꯌꯥ ꯫
ꯑ ꯇꯝꯕ ꯍꯧꯔꯦ ꯍꯧꯖꯤꯛ ꯫
ꯀꯥꯏꯗ ꯂꯩꯑꯦ ꯍꯧꯖꯤꯛꯇꯤ ꯫
ꯑꯦꯁ ꯌꯨꯅꯤꯚꯔꯁꯤꯇꯤꯗ
ꯀꯩ ꯌꯨꯅꯤꯚꯔꯁꯤꯇꯤꯗꯅꯣ ꯍꯥꯏꯕ ꯌꯥꯕ꯭ꯔꯣ ꯁꯤꯀ꯭ꯔꯦꯠꯂꯣ ꯫
ꯑꯥ
ꯍꯣꯠꯅꯔꯣ
ꯑꯩꯗꯤ ꯑꯩꯒꯤ ꯑꯥ ꯀꯩ ꯑꯩꯒ ꯂꯩꯃꯤꯟꯅꯒꯗꯕ ꯑꯩꯒꯤ ꯏꯇꯨꯅꯤ ꯍꯥꯏꯔꯒ ꯄꯨꯔꯒ ꯂꯥꯛꯑ ꯂꯣꯏꯔꯦ ꯀꯩꯅꯣ ꯂꯥꯛꯀꯦꯔꯣ ꯅꯪꯁꯨ ꯫
ꯇꯜꯂꯦ ꯑꯈꯣꯏꯗꯤꯁꯤ